ꯏꯃꯥꯟꯅꯥꯕꯤ
ꯍꯥꯎ
ꯌꯥꯝ ꯊꯥꯖꯗꯅ ꯐꯣꯟ ꯇꯧꯔꯛꯑꯦꯀꯣ
ꯆꯥꯛ ꯆꯥꯔꯕꫭ ꯅꯪꯕꯣ
ꯑꯁ ꯆꯥꯛ ꯇꯣꯄꯗ ꯉꯥꯏꯔꯤ ꯏꯕꯦꯝꯃꯥ
ꯑꯑ ꯑꯩꯖꯨ ꯇꯣꯛꯄꯗꯥ ꯉꯥꯏꯔꯤꯌꯦ
ꯏꯁ ꯇꯥꯟ ꯌꯥꯝ ꯆꯌ‌ꯦ ꯏꯕꯥꯟꯅꯤ
ꯑꯗꯨꯅꯦ ꯑꯁ ꯄꯦꯛ ꯊꯟꯅ ꯆꯥꯕꯗꯩꯅꯦ ꯄꯨꯛꯁꯦ ꯀꯩꯅꯣꯝ ꯇꯧꯗꯅ ꯐꯥꯕꯨꯡꯗ ꯍꯤꯞꯄꯒꯅꯦ ꯑꯩꯅ ꯅꯥꯉꯣꯟ ꯀꯣꯜ ꯇꯧꯔꯛꯏꯁꯦ
ꯑꯩꯁꯨ ꯆꯞ ꯃꯥꯟꯅꯩꯌꯦ ꯆꯥꯛ ꯊꯥꯟꯃꯟꯒꯤꯗꯅ ꯏꯕꯦꯃꯃꯥ ꯄꯨꯛꯁꯦ ꯐꯝꯕ ꯉꯝꯃꯛꯇ꯭ꯔꯕ ꯑꯩꯁꯦ ꯑꯗꯣ ꯆꯥꯛ ꯍ‌ꯦꯛ ꯊꯦꯛꯇꯣꯛꯄꯒ ꯇꯨꯝꯖꯟꯕ ꯐꯠꯇꯦ ꯍꯥꯏꯕꯗꯣ
ꯍꯣ ꯍꯣ ꯍꯣꯏ
ꯇꯔꯥ ꯅ ꯍꯤꯞꯄꯦ
ꯑꯗꯨꯅ ꯏꯁꯥꯁꯦ ꯑꯃꯥ ꯆꯥꯃꯟꯕꯒꯤ ꯇꯨꯝꯅꯤꯡꯕ ꯑꯃꯥ ꯌꯥꯎꯔꯦ ꯍꯥꯏꯕ
ꯍꫭꯏꯃꯤ
ꯅꯣꯏ ꯀꯩ ꯌꯦꯟꯁꯥꯡ ꯆꯥꯔꯤꯅꯣ
ꯑꯁ ꯉꯁꯤꯗꯤ ꯁꯧꯒ꯭ꯔꯤ ꯑꯃꯒ ꯀꯥꯡꯍꯧ ꯑꯃꯒ ꯇꯧꯋꯦ
ꯅꯣꯏꯗꯤ
ꯑꯩꯈꯣꯏꯒꯤꯗꯤ ꯆꯝꯊꯣꯡ ꯑꯃꯁꯨ ꯌꯥꯎꯔꯦ ꯑꯗꯥꯒꯤꯗꯤ ꯎꯝ ꯀꯔꯤ ꯊꯥꯡꯖꯤꯡꯗꯣ ꯑꯗꯨꯗꯨꯃ ꯃꯦꯠꯂꯦ ꯎꯃꯣꯔꯣꯛꯀ ꯇꯧꯔꯒ ꯑꯗꯥꯒꯤꯗꯤ ꯏꯔꯣꯟꯕ ꯨ ꯌꯥꯎꯋꯤꯅꯦ ꯀꯣꯝꯄ꯭ꯔꯦꯛꯇꯨꯒ ꯏꯔꯣꯜꯂꯦ ꯑꯁ ꯐꯖꯅ ꯆꯥꯊꯈ꯭ꯔꯦꯕꯣ
ꯑꯁ ꯑꯩ ꯑꯗꯨꯝ ꯆꯥꯅꯤꯡꯉꯦ ꯅꯪꯁꯤꯗꯤ
ꯑꯁ ꯑꯩꯁꯦ ꯀꯩꯅꯣ ꯇꯧꯒꯦ ꯇꯧꯕꯅꯦꯕ ꯊꯥꯡꯖꯤꯡꯗꯣ ꯀꯥꯡꯉꯧ ꯉꯧꯕꯗꯣ ꯈꯪꯕ꯭ꯔꯥ
ꯎꯝ ꯎꯝ
ꯑꯗꯨ ꯌꯥꯝ ꯍꯥꯎꯇ꯭ꯔꯥ
ꯍꯥꯎꯋꯦꯃꯤ ꯅꯪꯅ ꯉꯍꯥꯟꯃꯨꯛ ꯑꯃ ꯉꯧꯔꯥ ꯄꯤꯖꯕꯗꯣ
ꯍꯣꯏ ꯍꯣꯏ ꯍꯣꯏ ꯑꯉꯧꯕꯗꯣ ꯑꯉꯧꯕꯗꯣ ꯆꯥꯅꯤꯡꯉꯦꯅ ꯉꯧꯒꯦ ꯇꯧꯔꯒꯅꯦ ꯑꯩꯈꯣꯏ ꯂꯩꯃꯤꯟꯅꯕ ꯏꯅꯥꯎꯄꯤꯗꯨꯅ ꯀꯩꯅꯣ ꯇꯧ ꯂꯩꯔꯝꯃꯦꯕ ꯂꯦꯝꯃꯦꯅ ꯆꯝꯊꯣꯡꯗꯣ ꯊꯥꯛꯆꯤꯜ ꯂꯩꯔꯝꯃꯦꯕ ꯉꯧꯕꯗꯨ ꯅꯪꯍꯧꯗ꯭ꯔꯦ ꯃꯊꯪꯗꯣ ꯑꯣꯢꯅ ꯉꯧ ꯇꯥꯔꯦ
ꯑꯗꯨ ꯅꯪ ꯊꯥꯡꯖꯤꯡ ꯃꯊꯦꯜ ꯌꯥꯝ ꯆꯥꯏꯀꯣ
ꯑꯁ ꯉꯁꯤꯗꯤ ꯊꯥꯡꯖꯤꯡ ꯊꯥꯡꯖꯤꯡ ꯅꯨꯃꯤꯠ ꯇꯥꯈꯔꯦ
ꯊꯥꯡꯖꯤꯡ ꯇꯨꯞꯄꯗꯣ
ꯎꯝ
ꯀꯃꯥꯏꯅ ꯇꯨꯞꯄꯤ ꯅꯪꯗꯣ
ꯑꯩꯗꯤ ꯊꯥꯡꯖꯤꯡ ꯇꯨꯞꯄꯗꯣ ꯀꯩꯅꯣꯅ ꯇꯧꯋꯦ ꯌꯥꯈꯥꯒ ꯂꯩꯒꯅ ꯇꯨꯞꯄꯦ
ꯑꯗꯣ ꯃꯤ ꯌꯥ ꯃꯊꯛꯀꯤ ꯌꯥꯊꯛꯇ ꯑꯣꯏꯅ ꯇꯨꯞꯄ ꯌꯥꯎꯅꯩꯉꯣ
ꯑꯥ ꯑꯥ ꯅꯪ ꯅꯪꯗꯤ ꯀꯔꯝꯕꯅ ꯇꯨꯞꯄꯤ
ꯑꯩꯗꯤ ꯅꯪꯒ ꯆꯞ ꯃꯥꯟꯅꯩ
ꯃꯈꯥꯗ ꯇꯨꯞꯄ꯭ꯔꯥ
ꯑꯧ
ꯑꯗꯨꯅꯦ ꯑꯩꯁꯨ ꯃꯈꯥꯗ ꯇꯨꯞꯄꯦ ꯑꯗꯨ ꯂꯩ ꯌꯥꯝ ꯌꯥꯎꯕꯒꯤꯅꯦ ꯑꯩꯗꯤ ꯃꯌꯥꯝ ꯇꯨꯞꯄ ꯉꯝꯗꯦꯕ ꯑꯃ ꯂꯩꯗꯨ ꯌꯥꯝ ꯇꯨꯞꯁꯤꯜꯂꯛꯑꯗꯤ ꯆꯦꯛꯈꯥꯏꯔꯒꯅꯦ ꯊꯨꯞꯄꯦꯕ ꯍꯦꯛꯇ ꯇꯠꯂꯦꯕ
ꯂꯩꯕꯅꯤ ꯂꯩꯕꯅꯤ ꯑꯗꯨꯃꯥꯏꯅ ꯇꯧꯕ ꯑꯗꯣ ꯑꯩꯒꯤꯗꯤ ꯀꯩꯝ ꯇꯧꯗꯦ
ꯑꯩꯗꯤ ꯊꯥꯡꯖꯤꯡꯗꯨ ꯆꯥꯕꯗꯤ ꯆꯥꯔꯦꯕꯨ ꯀꯩꯅꯣ ꯇꯧꯔꯦ ꯍꯧꯖꯤꯛꯇꯤ ꯌꯥ ꯐꯥꯔꯤꯕꯅꯤꯅꯅꯦ ꯇꯨꯞꯄꯗꯣ ꯇꯨꯞꯄ ꯌꯥꯗꯥꯗꯅ ꯑꯃ ꯈꯛꯇꯪ ꯇꯨꯞ ꯄꯦ ꯌꯥꯝ ꯇꯨꯞꯇ꯭ꯔꯦ
ꯑꯣ ꯅꯨꯡꯉꯥꯏꯇꯦꯗꯣ ꯐꯖꯅꯤꯡꯉꯗꯤ ꯈꯔ ꯈꯥꯡꯕꯗ ꯇꯥꯔꯦ ꯅꯪꯒꯤ ꯋꯥꯔꯤꯁꯤꯗꯤ
ꯑꯗꯨꯅꯤꯅꯦ ꯐꯖꯅꯤꯡꯕꯒꯤ ꯆꯥꯅꯤꯡꯕ ꯃꯈꯩ ꯐꯅꯥ ꯌꯥꯝꯗꯤ ꯈꯥꯡꯉꯥꯕꯅꯤ
ꯑꯁ ꯑꯗꯨꯅ ꯑꯀꯟꯕ ꯄꯣꯠ ꯌꯥꯝ ꯆꯤꯛꯄ ꯌꯥꯔꯝꯃꯔꯣꯏ
ꯍꯣꯏ ꯌꯦꯟ ꯊꯣꯡꯉꯤ ꯃꯇꯣꯡ ꯈꯛꯇꯪ ꯆꯥꯏꯗꯣ ꯃꯔꯨ ꯆꯤꯛꯄ ꯌꯥꯗ꯭ꯔꯦ ꯑꯁ ꯑꯀꯟꯕ ꯍꯩ ꯔꯥ ꯆꯥꯔꯁꯨꯅꯦ ꯊꯥꯡꯅ ꯈꯔ ꯀꯨꯞꯅ ꯀꯨꯞꯅ ꯁꯣꯏꯔꯒ ꯑꯣꯏꯅ ꯆꯥꯔꯦꯕ ꯆꯤꯛꯄꯗꯣ ꯌꯥꯗꯣ ꯅꯨꯡꯉꯥꯏꯇꯕꯒꯤ
ꯍꯩꯅꯧ ꯆꯥꯕꯗꯗꯤ ꯍꯩꯅꯧꯒꯤ ꯃꯁꯤꯡꯗꯣ ꯄꯟꯗ꯭ꯔꯣ
ꯑꯁ ꯄꯜꯂꯦ ꯌꯥꯝ ꯊꯤꯅ ꯅꯨꯡꯉꯥꯏꯇꯦ ꯏꯕꯦꯝꯃ ꯆꯥꯕ ꯂꯣꯏꯔꯒꯅꯦ ꯑꯃ ꯏꯁꯤꯡꯅ ꯐꯖꯅ ꯇꯦꯡꯊꯣꯛꯍꯧꯕ ꯅꯠꯇ꯭ꯔꯥꯒ ꯕ꯭ꯔꯁꯀ ꯁꯦꯡꯗꯣꯛꯍꯧꯗ꯭ꯔꯗꯤ ꯑꯃ ꯏꯄꯟꯗ ꯄꯜꯂꯒ ꯌꯥꯝ ꯅꯨꯡꯉꯥꯏꯇꯕꯗꯣ
ꯎꯝ ꯑꯁ ꯌꯥ ꯐꯥꯕꯁꯦ ꯐꯗꯤ ꯐꯖꯔꯛꯀꯅꯤ ꯍꯥꯏꯕꯒꯤ ꯑꯁꯥꯗ ꯐꯥꯗꯤ ꯐꯥꯔꯤꯅꯦꯕꯨ ꯑꯗꯨꯗ ꯈꯥꯡꯉꯤ ꯃꯌꯥꯝꯗꯣ ꯑꯩꯗꯤ ꯑꯁ ꯑꯩꯗꯤ ꯉꯝꯃꯣꯏ ꯍꯥꯏꯕ
ꯑꯁ ꯑꯍꯥꯟꯕ ꯍꯧꯔꯛꯄꯒꯤꯗꯣ
ꯎꯝ
ꯑꯍꯥꯟꯕ ꯍꯧꯔꯛꯄꯩꯗ ꯀꯩꯅꯣ ꯇꯧꯋꯦ ꯍꯥꯏꯕ ꯑꯁ ꯌꯥꯁꯦ ꯆꯤꯡꯁꯤꯜꯂꯛꯄꯒꯤ ꯃꯥꯏꯒꯁꯦ ꯄꯨꯡ ꯀꯣꯞ ꯀꯣꯞꯄꯒ ꯈꯨꯠꯊꯤ ꯑꯃꯅꯦꯕꯣ ꯆꯥꯛ ꯆꯥꯕꯗꯨꯁꯨꯅꯦ ꯈꯨꯠꯅꯒ ꯈꯤꯇꯪꯒ ꯊꯦꯡꯕꯁꯦ ꯌꯥꯝ ꯊꯤꯅ ꯅꯥꯏꯌꯦꯕ ꯑꯗꯩꯗꯤ ꯆꯥꯛꯀꯁꯦ ꯂꯥꯝꯗꯤ ꯂꯥꯝꯃꯦꯕ ꯑꯗꯨꯒ ꯆꯥꯒꯦ ꯇꯧꯕꯁꯦ ꯑꯃ ꯈꯅꯥꯎꯗꯗꯤ ꯌꯣꯠꯄꯗꯤ ꯌꯥꯕ ꯑꯗꯨꯏꯇꯥꯔꯁꯨ ꯌꯥꯒꯤ ꯁ꯭ꯋꯥꯏꯁꯤꯗ ꯁꯥꯏꯕꯗꯨ ꯅꯥꯕꯒꯤꯅꯦ ꯌꯣꯠꯄ ꯌꯥꯗꯗꯅ ꯍꯥꯏꯗꯤ ꯆꯥꯕ ꯌꯥꯗꯗꯅ ꯑꯁ ꯈꯪꯉꯦ ꯀꯞꯅꯤꯡꯕꯒ ꯌꯥꯎꯋꯦ ꯍꯥꯏꯕ
ꯑꯩꯅ ꯈꯜꯂꯤꯅꯦ ꯍꯟꯗꯛ ꯃꯔꯛꯁ‌ꯦ ꯍꯥꯏꯗꯤ ꯍꯟꯗꯛꯀꯤ ꯊꯥ ꯑꯃꯁꯤ ꯅꯪ ꯐꯣꯇꯣꯒꯨꯝꯕ ꯊꯥꯒꯠꯂꯛꯇꯦꯅ ꯈꯜꯂꯤꯅꯦ ꯐꯤꯚꯝ ꯀꯥꯏꯕꯩ ꯁ‌ꯣꯏ ꯑꯣꯏꯔꯝꯃꯅꯤ ꯅꯪ
ꯈꯨꯊꯤ ꯑꯝꯅꯦꯍ‌ꯦ ꯅꯪꯅ ꯎꯗꯕꯒꯤꯅꯦ
ꯑꯩ ꯃꯥꯜꯂꯕ ꯃꯥ ꯌꯥ ꯐꯥꯕ ꯁꯣꯏ ꯑꯣꯏꯔꯝꯃꯅꯦꯅ
ꯄꯨꯡꯀꯣꯞ ꯀꯣꯞꯄꯦ ꯑꯗꯩ ꯀꯣꯞꯄꯤ ꯉꯥꯏꯗꯒ ꯀꯦꯕꯁꯦ ꯑ ꯎꯝ ꯑꯩꯈꯣꯏꯒꯤ ꯅꯨꯄꯥ ꯁꯥꯕꯤꯗ ꯀꯦꯕꯗꯣ ꯑ ꯅꯨꯄꯥꯅ ꯅꯨꯄꯤ ꯁꯥꯕꯗ ꯀꯦꯕꯗꯣ ꯑꯗꯨꯃꯛꯅꯦ ꯑꯣꯏꯔꯤꯁꯦ ꯍꯣꯏ ꯈꯨꯊꯤ ꯑꯝꯅ‌ꯦ
ꯑꯁ ꯐꯖꯅꯤꯡꯉꯗꯤ ꯏꯃꯥꯟꯅꯗꯤ ꯈꯥꯡꯉꯨꯁꯤꯅꯦ ꯑꯩꯅ ꯍꯥꯏꯅꯤꯡꯉꯤꯁ‌ꯦ
ꯍꯧꯖꯤꯛꯄꯨꯗꯤ ꯈꯔ ꯈꯔ ꯍꯩꯅꯔꯛꯑꯦ ꯑꯁ ꯑꯍꯥꯟꯕ ꯇꯧꯔꯛꯄꯗꯨꯗꯤ ꯀꯩꯅꯣ ꯑꯁ ꯀꯞ ꯅꯤꯡꯕꯅ ꯆꯥꯛꯇꯤ ꯂꯥꯝꯕ ꯆꯥꯕꯁꯨ ꯌꯥꯗ ꯄꯨꯛꯇꯗꯤ ꯂꯥꯝꯕ ꯌꯥꯗꯗꯤ ꯁꯥꯏꯕ ꯌꯥꯗ꯭ꯔꯥꯕ
ꯑꯁ ꯑꯩꯁꯨꯅꯦ ꯌꯥ ꯑꯃ ꯄꯩꯔ ꯂꯩꯕ ꯁꯦꯝꯒ‌ꯦ ꯇꯧꯕꯅꯦ ꯃꯁꯤꯕꯨ ꯑꯩ ꯅꯪꯒꯤ ꯋꯥꯔꯤꯗ ꯃꯌꯥꯝ ꯇꯥꯕ ꯀꯤꯕ ꯌꯥꯎꯁꯜꯂꯛꯑꯦꯃ‌ꯦ ꯑꯩꯕꯣ ꯑꯗꯨꯝ ꯊꯤꯔꯒ ꯂꯩꯔꯁꯤꯔꯥ ꯈꯪꯗꯦ ꯍꯥꯏꯕ
ꯑꯩꯒꯤꯗꯤ ꯌꯥꯝꯅ ꯀꯟꯅ ꯁꯣꯏꯕ ꯅꯠꯇ꯭ꯔꯗꯤ ꯁꯦꯝꯒꯨꯅꯨ ꯁꯤꯅꯦ ꯑꯁ ꯄꯥꯝꯃꯨꯏ ꯀꯣ ꯌꯥꯁꯤꯡꯁꯦ ꯂꯣꯏꯅ ꯀꯣꯝꯍꯜꯂꯒ ꯁꯦꯝꯃꯛꯄꯅꯤꯅꯅꯦ ꯀꯩꯅꯣ ꯇꯧꯋꯦꯕ ꯎꯝ ꯌꯥꯒꯤ ꯄꯥꯡꯒꯜ ꯌꯥꯝ ꯁꯣꯟꯕꯗꯣ ꯑꯗꯨ ꯑꯣꯏꯌꯦꯕ
ꯑꯗ‌ꯣ ꯑꯩꯒꯤ ꯌꯥꯁꯤꯁꯨ ꯑꯉꯥꯡ ꯑꯣꯏꯔꯤꯀꯥꯟꯗ ꯑꯍꯨꯝꯅꯤ ꯑꯃꯨꯛ ꯍ‌ꯣꯔꯤꯁꯦ ꯌꯥꯄꯪꯊ ꯑꯅꯤꯃ ꯑꯗꯒꯤ ꯌꯥ ꯃꯊꯛꯇ ꯑꯃꯒ ꯅꯪ ꯍꯧꯖꯤꯛꯇꯣ ꯌꯥꯗ ꯑꯃꯨꯛ ꯁꯦꯝꯕꯩ ꯑꯃꯨꯛ ꯂ‌ꯣꯏ ꯀꯣꯝꯊꯣꯛꯍꯟꯕꯗ ꯑꯃꯨꯛ ꯌꯥꯁꯦ ꯂꯣꯏ ꯇ‌ꯦꯛꯂꯛꯇꯅ ꯐꯔꯛ ꯇꯥꯖꯧ ꯃꯥꯟꯖꯤꯜꯂꯦ ꯍꯥꯏꯕ
ꯑꯗꯨꯅꯦ ꯆꯍꯤꯁꯦ ꯑꯩꯈꯣꯏꯒꯤ ꯀꯨꯟ ꯍꯦꯟꯗ꯭ꯔꯤꯉꯩꯗ ꯁꯦꯝꯍꯧꯔꯒꯗꯤ ꯑꯃꯨꯛ ꯌꯥꯖꯦ ꯆꯦꯠꯁꯤꯜꯂꯛꯑꯦ ꯍꯥꯏꯕ ꯀꯨꯟꯃꯨꯛ ꯍꯦꯜꯂꯛꯑꯒꯅ ꯑꯃꯨꯛ ꯌꯥꯁꯦ ꯌꯥꯝ ꯍꯥꯏꯗꯤ ꯆꯦꯠꯄꯗꯣ ꯋꯥꯠꯂꯦ ꯑꯗꯨꯅ ꯑꯍꯟ ꯑꯣꯏꯔ ꯀꯥꯟꯗ ꯌꯥꯀꯦꯟꯕꯗꯣ ꯊꯣꯏ ꯑꯦꯕ
ꯑꯗꯨ ꯍꯥꯏꯔꯒꯅꯦ ꯌꯥꯒꯤ ꯋꯥꯔꯤ ꯁꯅꯔꯒ ꯋꯥꯔꯤ ꯑꯃ ꯅꯤꯡꯖꯤꯡ ꯉꯥꯛꯑꯦ ꯑꯩꯁꯦ
ꯀꯩ ꯋꯥꯔꯤꯅꯣ
ꯑꯩꯈꯣꯏ ꯕꯥꯖꯦ ꯃꯥꯁ ꯕꯖꯥꯔꯗ ꯏꯟꯖꯡ ꯂꯩ ꯆꯠꯈꯤꯕ ꯍꯥꯏꯇꯥꯔꯦꯀꯣ
ꯎꯝ
ꯑ ꯃꯥꯖꯦ ꯍꯜꯂꯛꯄꯁꯤꯗ ꯃꯥꯏ ꯈꯗꯥꯡ ꯃꯆꯤꯟ ꯕꯟ ꯁ꯭ꯋꯥꯏꯁꯤꯗ ꯈꯔ ꯇꯠꯄꯒꯤ ꯍꯥꯏꯇꯥꯔꯦ ꯇꯧꯔꯒ ꯂꯥꯛꯑꯦ ꯏ ꯈꯔ ꯇꯩꯔꯒ ꯈꯣꯏꯃꯥ ꯄꯥꯈꯠꯇꯅꯅꯦ ꯀꯩꯗꯧꯔꯦ ꯀꯩꯗꯧꯔꯦ ꯍꯪꯕ ꯍꯥꯏꯇꯥꯔꯦꯅꯦ ꯃꯥꯖꯦ ꯌꯨ ꯈꯤꯇꯪ ꯊꯛꯄꯖꯥꯠꯅꯤ ꯑꯗꯨꯗ ꯃꯥꯗꯤ ꯁꯤꯗ ꯕ꯭ꯔꯦꯛ ꯐꯥꯕꯗ ꯈꯥꯗꯥꯡ ꯌꯩꯁꯟꯒꯦꯅ ꯍꯥꯏꯕ
ꯁꯤꯔꯦꯗ
ꯑꯗꯩ ꯅꯨꯡꯉꯥꯏ ꯇꯕꯗꯤ ꯂꯥꯏꯔꯥ ꯅꯣꯛꯅꯤꯡꯕꯗꯣ ꯑꯗꯩ ꯈꯨꯗꯥꯛꯇ ꯕꯦꯝꯃꯥ ꯀꯩꯅꯣꯗ ꯌꯥꯒꯤ ꯗꯣꯛꯇꯔꯗ ꯆꯠꯂꯤꯅꯦꯕ ꯍꯤꯗꯥꯛ ꯒꯨꯂꯤ ꯌꯥꯔꯤ ꯌꯥꯔꯤ ꯏ ꯊꯣꯛꯄ ꯀꯩꯀꯥꯗꯣ ꯐꯅꯕ ꯑꯗꯩꯒꯤ ꯀꯃꯥꯏ ꯀꯃꯥꯏꯅ ꯇꯧꯕꯅ ꯄꯥ ꯕꯦꯔꯥꯅꯤ ꯕꯦꯝꯃꯥ
ꯌꯥ ꯁꯣꯟꯕꯁꯤꯁꯨ ꯕꯦꯔꯥꯅꯤꯀꯣ
ꯑꯗꯨꯒꯅꯦ ꯅꯨꯡꯗꯥꯡꯖꯤꯗ ꯐꯔꯦꯗꯅꯀꯣ ꯏ ꯅꯨꯡ ꯀꯩꯝ ꯊꯣꯛꯇ꯭ꯔꯦ ꯅꯨꯡꯗꯥꯡꯖꯤꯗ ꯆꯥꯛ ꯂꯣꯏꯔꯕ꯭ꯔꯥ ꯅꯪꯕꯣꯅ ꯍꯥꯏꯐꯦꯠ ꯍꯥꯏꯕꯗꯣ ꯑꯩꯈꯣꯏ ꯃꯥꯁꯤꯅ ꯃꯌꯥ ꯌꯥꯎꯗꯕꯗꯣ ꯅꯣꯛꯅꯤꯡ ꯉꯕꯥ ꯖꯠꯅꯤ ꯕꯦꯔꯥ ꯅꯤ ꯕꯦꯝꯃ
ꯑꯩꯈꯣꯏ ꯏꯅꯥꯎꯄꯥꯗꯣ
ꯎꯝ
ꯃꯥꯒꯤꯗꯤ ꯌꯥꯁꯦ ꯌꯥꯝꯃꯥꯡꯁꯦ ꯆꯥꯎꯧꯔꯝꯃꯦꯕꯀꯣ ꯍꯧꯖꯤꯛꯄꯨꯗꯤ ꯃꯥꯁꯨ ꯌꯥ ꯇꯔꯥ ꯐꯥꯔꯦ ꯑꯗꯣ ꯆꯧꯔꯝꯕꯁꯤꯗ ꯃꯌꯥꯗꯤ ꯌꯥꯝ ꯀꯟꯕ ꯃꯥꯒꯤꯁꯦ ꯃꯥꯗꯤ ꯐꯨꯠꯕꯣꯜ ꯁꯥꯟꯅꯕ ꯌꯥꯝ ꯄꯥꯝꯃꯤꯗꯅ
ꯎꯝ
ꯁꯦ ꯑꯩꯈꯣꯏꯒꯤ ꯑꯥ ꯒ꯭ꯔꯥꯎꯟ ꯑꯥ ꯀꯩꯅꯣ ꯂꯝꯄꯥꯛ ꯂꯩꯇꯕꯒꯤ ꯀꯣꯏꯂꯥꯁ ꯊꯥꯕ ꯂꯝꯕꯤꯗꯨ ꯑꯗꯨꯗ ꯃꯣꯏꯁꯦ ꯁꯥꯟꯅꯕ ꯑꯗꯨꯒ ꯀꯥꯎꯔ ꯀꯥꯎ ꯁꯥꯟꯅꯕꯗꯩ ꯁꯣꯏꯈꯤꯗ ꯃꯥꯁꯦ ꯇꯨꯔꯦꯕꯀꯣ ꯇꯨꯕꯗꯨꯗ ꯌꯥ ꯃꯥꯡꯅ ꯇꯥꯕ ꯍꯥꯏꯇꯥꯔꯦ ꯑꯗꯨꯒꯅꯦ ꯃꯃꯥꯏꯗꯣ ꯍꯦꯛꯇ ꯎꯞꯄꯗ ꯁꯣꯛꯀꯗꯕꯗ ꯃꯥꯒꯤ ꯌꯃꯥꯡ ꯑꯆꯧꯕ ꯑꯅꯤ ꯌꯥꯎꯕꯗꯣ
ꯎꯝ ꯑꯦ ꯌꯥꯝ ꯅꯨꯡꯉꯥꯏ ꯅꯪ ꯋꯥꯔꯤꯁꯤꯗꯤ ꯑꯦ
ꯌꯥꯗꯨ ꯇꯦꯛꯇ꯭ꯔꯤꯕ ꯍꯥꯏꯁꯦ ꯈꯨꯀꯟꯗꯣ ꯎꯝ
ꯑꯩꯈꯣꯏ ꯀꯀꯥꯁꯦ ꯃꯥꯁꯦ ꯑꯩꯈꯣꯏꯒꯤ ꯋꯥꯏꯇꯤꯡ ꯁꯦꯠꯇ ꯃꯥꯏ ꯃꯃꯥꯟꯅꯕꯒ ꯐꯝꯃꯤꯟꯅꯕꯖꯥꯠꯅꯤꯅ ꯑꯗꯨꯗ ꯈꯣꯏꯁꯦ ꯈꯪꯍꯧꯗꯅ ꯄꯥꯏꯁꯤꯜꯂꯛꯄꯖꯥꯠꯅꯦ ꯋꯡ ꯂꯥꯎꯅ ꯄꯥꯏꯁꯜꯂꯛꯑꯒ ꯃꯣꯏꯗ ꯌꯣꯝꯈꯔꯕ
ꯎꯝ
ꯑꯗꯨꯒ ꯑꯩꯈꯣꯏ ꯌꯨꯝ ꯂꯣꯝꯗ ꯆꯪꯉꯛꯑꯦ ꯆꯦꯟꯖꯠꯂꯛꯑꯦ ꯃꯥꯥꯁꯦ ꯑꯗꯨꯒꯅꯦ ꯊꯣꯡ ꯂꯣꯟꯁꯤꯜꯂꯒ ꯃꯥꯁꯦ ꯐꯤ ꯌꯣꯝꯁꯤꯜꯂꯒ ꯂꯩꯌꯦ ꯐꯩꯖꯨꯞ ꯐꯩꯖꯨꯞꯅ ꯈꯨꯝꯖꯤꯜꯂꯒ ꯑꯗꯨꯅꯦ ꯈꯣꯏ ꯈꯣꯏꯗꯣ ꯄꯥꯏꯈ꯭ꯔꯦꯕ ꯑꯃꯈꯛꯇꯤ ꯌꯥꯎꯔꯝꯕꯗꯣ ꯃꯥꯅ ꯍꯥꯠꯇꯣꯛꯈ꯭ꯔꯦ ꯍꯥꯏꯌꯦꯕꯀꯣ
ꯎꯝ
ꯃꯥꯅꯅꯦ ꯒ꯭ꯌꯥꯟ ꯇꯥꯔꯛꯄꯁꯤꯗ ꯃꯥꯏ ꯌꯥ ꯍꯥꯞꯄꯅꯦꯕ ꯌꯥꯃꯥꯡꯗ ꯌꯥꯗꯣ ꯑꯃꯨꯛ ꯇꯥꯍꯧꯔꯦꯅꯅꯦ ꯑꯃꯨꯛꯀꯁꯨ ꯈꯨꯟꯕ ꯆꯠꯂꯦꯌꯦ ꯑꯗꯨꯁꯨ ꯈꯣꯏꯁꯨ ꯑꯃꯨꯛ ꯑꯃꯨꯛꯁꯨ ꯌꯣꯝꯁꯤꯜꯂꯛꯑꯕ ꯃꯃꯥꯏꯁꯦ ꯄꯨꯛ ꯄꯣꯝ ꯄꯣꯝꯃꯤ ꯏꯕꯦꯝꯃ ꯄꯨꯔꯥ ꯀꯩꯅꯣꯅꯦ ꯗꯕꯜꯂꯨꯇꯤ ꯃꯥꯟꯖꯥꯅꯤ
ꯑꯩꯩ ꯉꯝꯃꯔꯣꯏꯗ ꯌꯥꯗꯨꯗꯤ ꯐꯪꯉꯦ ꯍꯥꯏꯕ꯭ꯔꯣ
ꯑꯁ ꯕꯦꯔꯥꯅꯦꯍꯦ ꯃꯕꯥꯅꯤꯗꯣ ꯐꯤ ꯃꯣꯏꯅ ꯍꯥꯏꯗꯤ ꯐꯤ ꯏꯟꯕ ꯀꯥꯡꯕꯨꯗꯣ
ꯎꯝ
ꯍꯥꯏꯕꯗꯤ ꯋꯤꯟꯇꯔ ꯑꯣꯏꯕꯅꯤꯅ ꯐꯤ ꯃꯐꯂꯔ ꯌꯦꯠꯄꯗꯣ ꯑꯗꯨꯒꯤ ꯑꯗꯨꯗꯁꯨ ꯀꯟꯊꯣꯛꯅꯕꯗ ꯃꯣꯏꯗꯤ ꯒ꯭ꯌꯥꯟ ꯃꯦꯟ ꯇꯥꯅꯗ꯭ꯔꯕ
ꯑꯩꯗꯤ ꯑꯁ ꯋꯥꯔꯤ ꯅꯨꯡꯉꯥꯏꯔꯀꯥꯟꯁꯤꯗ ꯑꯩꯈꯣꯏ ꯃꯥ ꯀꯧꯁꯤꯜꯂꯛꯑꯦ ꯑꯃꯨꯛꯀ ꯍꯣꯔꯦꯟ ꯑꯃꯨꯛ ꯐꯥꯎꯅꯔꯁꯦ ꯑꯩ ꯑꯝꯇ ꯆꯠꯂꯨꯈꯤꯒꯦ
ꯍꯣꯏ ꯍꯣꯏ ꯏꯃꯥꯟꯅꯕꯤ
ꯎꯝ ꯊꯝꯃꯦꯀꯣ
ꯑꯧ ꯑꯧ